ꯑ ꯇꯥꯔꯕꯣ
ꯇꯥꯏ
ꯒꯨꯗ ꯃꯣꯔꯅꯤꯡ
ꯃꯣꯔ
ꯆꯥꯛ ꯊꯣꯡꯈ꯭ꯔꯕ꯭ꯔꯣ
ꯊꯣꯡꯔꯤ
ꯏꯚꯅꯤꯡꯒꯨꯝꯕꯗꯔꯥ ꯅꯨꯡꯊꯤꯤꯟꯒꯨꯝꯕꯗꯔ ꯀꯂꯥꯟꯒꯨꯝꯕꯗꯔ ꯀꯣꯏꯕ ꯂꯥꯛꯑꯣ ꯍꯣꯏꯗ
ꯝ ꯊꯤꯟ ꯔꯀꯦ
ꯎꯝ
ꯍ ꯁꯅ ꯀꯥꯟꯅ
ꯑꯣꯏꯗꯣ ꯒꯦꯝ ꯂꯩꯦ ꯏ ꯇ ꯃꯦꯡꯣ ꯊꯝꯕ ꯂꯥꯎꯕ ꯆꯠꯠꯇꯅꯦꯕ ꯑꯗꯨꯗꯣ
ꯑꯣ ꯆꯠꯄ꯭ꯔꯥ ꯉꯁꯤ
ꯇ꯭ꯔꯦꯗ ꯆꯥꯛ ꯆꯥꯔꯕ ꯂꯣꯏꯔꯒ ꯑꯃꯨꯛ ꯆꯠꯀꯅꯤ ꯑꯩꯈꯣꯏꯁꯨ
ꯑꯣ ꯀꯅꯥ ꯀꯅꯥ ꯆꯠꯇꯦꯔ
ꯈꯪꯗꯦ ꯒꯥꯔꯤꯗꯣ ꯂꯥꯏꯒꯗ꯭ꯔꯥ ꯈꯪꯅꯕ ꯑꯃ ꯂꯥꯛꯑꯦ ꯑꯗꯨ ꯑꯍꯨꯝ ꯇꯣꯡꯕ ꯌꯥꯗꯦ ꯍꯕꯥ ꯑꯗꯨꯏꯅꯦ
ꯅꯨꯡꯊꯤ ꯂꯥꯛꯀꯦ ꯑꯩ ꯌꯦ
ꯍꯣꯏ ꯂꯥꯏꯔꯗꯤ ꯄꯨꯔꯛꯀꯦ ꯈꯔꯗꯤ ꯂꯥꯏꯒꯅꯤꯗ ꯈꯪꯉꯦ ꯍꯣꯏ ꯄꯨꯔꯛꯀꯅꯤ
ꯆꯥꯛ ꯊꯣꯡ꯭ꯔꯕꯣ
ꯐꯣꯡꯈ꯭ꯔꯦ ꯅꯣꯏ ꯐꯨꯟꯗꯣ ꯑꯃꯨꯛ ꯄꯔꯣꯟꯕ ꯁꯦꯝꯃꯦ ꯅꯪꯅ ꯍꯪꯒꯥꯝ ꯄꯤꯕꯗ ꯊꯣꯡꯉꯦ
ꯎꯝ
ꯅꯣꯏꯅꯤꯗꯤ
ꯊꯣꯟ ꯊꯣꯟ
ꯎꯝ ꯍꯥꯎꯗꯤ ꯍꯥꯎꯕ꯭ꯔꯣ ꯑꯗꯨꯗ
ꯈꯔꯣ ꯁꯇ꯭ꯔꯣ ꯌꯥꯀꯥꯟ꯭ꯔꯦ
ꯑꯣ ꯆꯥꯟꯕꯗꯣ ꯂꯧꯊꯣꯛꯑꯣꯅ ꯑꯗꯨꯗꯤ
ꯅꯊꯄꯂꯤ ꯑꯣꯏꯣꯏ
ꯎꯝ ꯍꯥꯎꯗꯤ ꯍꯥꯎꯒꯅꯤꯗ
ꯍꯣꯏ ꯍꯣꯏ
ꯑꯩꯈꯣꯏꯁꯨ ꯆꯥꯛ ꯆꯥꯅꯤꯡꯉꯥꯏ ꯇꯧꯕꯅꯦ ꯑꯗꯣ ꯑꯥꯂꯨꯗꯣ ꯋꯥꯁꯔꯨꯝ ꯆꯪꯈꯤꯕ ꯑꯗꯨ ꯑꯗꯨꯒꯤ ꯃꯥꯕꯨ ꯉꯥꯏꯕ ꯑꯣꯏꯅ ꯀꯣ ꯇꯔꯅꯤ ꯗꯥꯅꯅꯨꯡꯉ
ꯍ ꯍꯣꯏ
ꯀꯣꯏꯕ ꯂꯥꯛꯑꯣꯅ ꯏꯚꯅꯤꯡꯗ
ꯍꯣꯏ ꯍꯣꯏ ꯔꯒꯦ
ꯑ ꯇꯥꯂ ꯑ ꯉꯥꯛ
ꯅꯨꯡꯁꯥ ꯑꯗꯨꯒ ꯇꯥꯏꯌꯦ ꯇꯥꯏꯌꯦ
ꯀꯊꯂꯤ ꯑꯩꯈꯣꯏꯕꯨ ꯎꯑꯦ ꯍꯥꯏꯌꯦ
ꯑꯦ ꯏꯁ ꯍꯥꯏꯗ
ꯂꯩꯀꯥꯂꯣꯗ
ꯃꯥ ꯑꯗꯨꯗ ꯂꯥꯛꯄ꯭ꯔꯅꯦ
ꯃꯥꯗꯣ ꯉꯔꯥꯡꯗꯣ ꯆꯤꯡꯗ ꯆꯠꯄꯅꯦꯕ ꯑꯗꯣ ꯃꯥꯒꯤ ꯃꯔꯨꯞꯁꯤꯡ ꯆꯤꯂꯣꯒꯤ ꯃꯤꯁꯤꯡ ꯑꯩꯈꯣꯏꯔꯣꯝꯗ ꯂꯩꯕꯅꯦꯕ
ꯑ ꯑ
ꯎꯑꯦ ꯍꯥꯏꯌꯦꯦ ꯍꯣꯏꯕꯨ ꯑꯩ ꯃꯥꯗꯣ ꯑ ꯍꯨꯝꯒꯦ ꯇꯥꯎꯕ ꯃꯥꯜꯂꯦ ꯑꯗꯨꯣ ꯑꯩꯅ ꯌꯦꯡꯒꯦ ꯈꯪꯗꯕ ꯃꯥꯜꯂꯦ ꯑꯗꯨꯒꯤ ꯅꯪꯕꯨ ꯍꯨꯝꯒꯦ ꯇꯥꯎꯕꯅꯦ ꯑꯗꯣ ꯅꯪ ꯌꯦꯡꯅꯕ ꯑꯗꯨꯒꯤ ꯍꯨꯝꯗꯅꯕꯅꯦ ꯍꯥꯏꯌꯦꯦ ꯅꯣꯏꯕꯨ ꯎꯌꯦꯅ
ꯍꯥꯥ
ꯑꯩꯈꯣꯏ ꯁ ꯑ ꯁꯋꯥꯡꯈꯣꯏꯒꯤ ꯗꯨꯀꯥꯟꯒꯤ ꯂꯥꯏꯟꯗ ꯆꯠꯄ ꯃꯇꯝꯗ ꯑꯣꯏꯔꯝꯅꯤ ꯑꯗ
ꯑꯣ ꯑꯗꯨꯗ ꯃꯥ ꯃꯥꯒꯤ ꯃꯔꯨꯞꯁꯤꯡ ꯂꯩꯕ꯭ꯔꯥ
ꯍꯣꯏ ꯑꯗꯨ ꯑꯗꯨ ꯔꯣꯝꯗ ꯆꯤꯂꯣꯟꯒꯤ ꯃꯤ ꯂꯩꯕꯅꯦ ꯍꯣꯏ꯫ ꯑꯨꯋꯦ ꯍꯥꯏꯌꯦ꯫ ꯃꯦꯡꯒꯣ ꯄꯤꯌꯣ ꯅꯤꯑꯦ꯫ ꯅꯤꯕ ꯋꯥꯅꯤꯗ꯫
ꯁꯦꯁ
ꯅꯣꯛꯅꯤꯡꯏ ꯀꯔꯤꯒꯤ ꯁꯦꯁ ꯔ
ꯃꯍꯥꯛ ꯁꯤꯗ ꯑꯗꯨꯝ ꯂꯩꯗꯣꯏꯔꯥ ꯅꯠꯇ꯭ꯔꯒ ꯑꯃꯨꯛ ꯍꯟꯗꯣꯏꯔꯥ
ꯗꯤꯁ ꯌꯥꯔꯗꯤ ꯂꯩꯒꯅꯤ ꯍꯥꯏꯌꯦ ꯃꯥꯒꯤ ꯃꯕꯨꯡ ꯃꯅꯥꯛꯇ꯫ ꯑꯦꯛꯖꯥꯝꯒꯨꯝꯕ ꯊꯥꯅꯤꯡꯉꯥꯏ ꯂꯥꯛꯄ ꯃꯥꯜꯂꯦ
ꯃꯕꯨꯡꯗꯨ ꯀꯥꯏꯗ ꯂꯩꯕ꯭ꯔꯥ
ꯂꯥꯂꯦꯟꯗ ꯑꯩꯈꯣꯏ ꯁꯤꯁꯨ ꯑꯩꯈꯣꯏꯒꯤ ꯌꯨꯝꯒ ꯂꯥꯞꯄ ꯃꯥꯟꯗꯦ ꯈꯔ ꯅꯛꯄ ꯃꯥꯜꯂꯦ ꯃꯣꯏꯗꯣ ꯎꯝ꯫ ꯈꯔ ꯑꯁꯤꯁꯨ ꯑꯩꯈꯣꯏꯗꯣ ꯈꯔ ꯍꯦꯟꯅ ꯆꯪꯔꯒ ꯂꯩꯒꯅꯤ ꯍꯥꯏꯌꯦ ꯃꯣꯏ ꯌꯨꯝꯗꯣ꯫
ꯑꯣ
ꯃꯐꯝ ꯈꯪꯗꯤ ꯈꯪꯗꯦ ꯑꯗꯨ ꯑꯣꯏꯔꯁꯨ ꯖꯦꯡꯅ ꯍꯥꯏꯕꯅꯤꯗ ꯑꯗꯨꯔꯣꯝꯗꯅꯦꯅ꯫
ꯎꯝ ꯃꯥꯒꯤ ꯃꯕꯨꯡꯗꯤ ꯀꯔꯤ ꯇꯥꯎꯕ꯭ꯔꯥ꯫
ꯀꯣꯂꯦꯖ ꯇꯝꯅꯦ ꯃꯥꯗ ꯁꯦꯚꯦꯟ ꯑꯩꯠ ꯁꯦꯝ ꯆꯠꯊꯣꯛꯈ꯭ꯔꯕ꯫ ꯃꯥꯗꯣ ꯎꯝ ꯆꯍꯤ ꯑꯃꯥ ꯒꯦꯞ ꯊꯝꯕꯅꯦꯕ ꯅꯦꯠ ꯑꯦꯛꯖꯥꯝ ꯊꯥꯕꯒꯤ ꯑꯗꯨꯒꯤꯅꯦ꯫
ꯀ
ꯀꯔꯤꯕ꯫
ꯀꯥꯏ ꯀꯣꯂꯦꯁꯇ ꯇꯝꯕꯔ ꯃꯥ
ꯀꯣꯂꯦꯖꯅ ꯗꯤ ꯌꯦꯝ ꯁꯥꯏꯟꯁ ꯂꯥꯎꯕꯒꯤ ꯃꯥꯗꯣ
ꯑꯗꯨ ꯑ
ꯁꯥꯏꯟꯁ ꯂꯧꯕꯒꯤꯅꯦ ꯃꯥꯗꯣ ꯎ ꯆꯠ ꯆꯥꯗ꯭ꯔꯤꯌꯦꯅ ꯅꯣꯏꯁꯨ
ꯎꯝ ꯆꯥꯗ꯭ꯔꯦ
ꯎꯝ ꯑꯈꯣꯏꯒꯤꯁꯦ ꯒ꯭ꯌꯥꯟ ꯇꯥꯗꯤ ꯑꯩ ꯑꯩꯁꯨ ꯍꯧꯖꯤꯛ
ꯀꯔꯤ
ꯀꯔꯤ ꯇꯥꯎꯕꯒꯤꯔꯥ ꯈꯪꯗꯦ ꯑꯗꯨꯝ ꯄꯤꯌꯦꯕ
ꯑꯥ
ꯑꯗꯨꯒ ꯑꯩꯁꯨ ꯉꯁꯤ ꯁꯤ ꯂꯣꯏꯅꯤꯡꯕ ꯑꯗꯨꯒꯤ
ꯊꯦꯡꯠꯇꯃꯦ
ꯑꯁ ꯑꯩ ꯕꯣꯔꯣꯛ ꯌꯦꯡꯗꯦ ꯑꯗꯨ ꯑꯣꯏꯔꯁꯨ ꯕꯣꯔꯣ ꯍꯦꯜꯂꯦ ꯇꯨꯝꯕꯗꯣ
ꯑꯩꯁꯨ ꯌꯦꯡꯗꯦ ꯑꯗꯨꯝ ꯋꯥꯟ ꯑꯗꯨꯋꯥꯏꯗ
ꯇꯧꯕꯅꯦ ꯑꯗꯣ ꯍꯧꯒꯠꯇꯕ ꯑꯃꯨꯛ
ꯅꯪꯁꯨ ꯑꯩꯉꯣꯟꯗ ꯀꯣ ꯇꯧꯔꯛ ꯑꯣ ꯂꯣꯏꯔꯒ ꯉꯁꯤ ꯈꯔ ꯌꯥꯝꯅ ꯇꯧ ꯆꯦ ꯍꯧꯖꯤꯛꯇꯤ ꯆꯥꯛ ꯆꯥ ꯆꯥꯛ ꯆꯥꯒꯦ ꯎꯝ ꯎꯝ ꯆꯥꯛ ꯆꯥꯕ ꯂꯣꯏꯔꯒ ꯑꯗꯨꯝ ꯀꯣꯜ ꯇꯧꯕ ꯌꯥꯏꯗ ꯑꯩꯁꯨ ꯑꯃꯨꯛ ꯀꯣꯜ ꯇꯧꯔꯛꯀꯦ ꯅꯪꯉꯣꯟꯗ ꯅꯪꯁꯨ ꯇꯧꯔꯛꯑꯣ ꯍꯧꯖꯤꯛ ꯆꯥꯛ ꯆꯥꯕ ꯂꯣꯏꯔꯒ ꯐꯣꯟ ꯈꯔ ꯇꯧꯔꯒ ꯇꯧꯁꯦ
ꯑꯣ ꯈꯥꯏ
ꯈꯔ ꯈꯣꯏ ꯍꯜ ꯂꯛ ꯍꯜꯂꯛꯑꯒꯒ ꯈꯔ ꯉꯟꯅ ꯊꯣꯛꯑꯣ ꯑꯈꯣꯏ ꯍꯜꯂꯛꯄ ꯃꯇꯝꯗ ꯑꯃꯨꯛ ꯍꯥꯏꯒꯦ ꯈꯣꯏꯁꯨ
ꯍꯣ ꯍꯣꯏ
ꯌꯥꯝ ꯍꯥꯎꯋꯦ ꯍꯥꯏꯌꯦ ꯃꯣꯏꯒꯤꯗꯣ ꯊꯨꯝꯕꯅ ꯇꯤꯟꯁꯨ ꯆꯪꯗꯦ ꯍꯥꯏꯌꯦꯦ
ꯑꯣ ꯑꯁ ꯆꯗꯤ ꯐ
ꯆꯠꯅꯤꯡꯕꯅꯦ ꯒꯥꯔꯤꯗꯣ ꯂꯩꯥꯇꯕ ꯑꯗꯨꯒꯤꯅꯦ
ꯑꯣꯝ ꯃꯣꯏꯒꯤꯗꯣ ꯔꯦꯟꯗꯥ ꯅꯠꯇ꯭ꯔꯒ ꯀ꯭ꯋꯥꯇꯔꯒꯨꯝꯕ ꯄꯤꯕ꯭ꯔꯥ
ꯇꯥꯔ ꯂꯩꯕꯅꯦ ꯃꯣꯏ ꯆꯍꯤ ꯀꯌꯥꯒꯤꯔꯥ ꯑꯗꯨꯝ ꯂꯥꯎꯋꯦ ꯍꯥꯏꯌꯦ
ꯑꯣ
ꯄꯨꯂꯞꯁꯨ ꯑꯗꯨꯝ ꯂꯩꯕ꯭ꯔꯗꯤ
ꯅꯠꯇꯦ ꯃꯗꯤ ꯆꯥꯡ ꯈ꯭ꯔꯦ ꯑꯃꯨꯛ ꯆꯦꯅꯥꯏꯗ ꯃꯥꯒꯤ ꯅꯨꯄꯤꯗꯣ ꯁꯤꯗ ꯊꯝꯕ ꯃꯥꯒꯤ ꯅꯨꯄꯤꯒ ꯃꯆꯦꯒ ꯑꯩꯈꯣꯏꯗꯣ ꯑꯁꯤꯗ ꯂꯩꯕ
ꯑꯣ ꯑꯗꯣ ꯃꯥꯗꯤ ꯀꯔꯤ ꯇꯧꯕ꯭ꯔ ꯁꯤꯗ
ꯀꯔꯤꯁꯨ ꯇꯧꯗꯦꯗ ꯃ ꯄ꯭ꯔꯦꯒꯅꯦꯟ ꯑꯣꯏꯕꯒꯤ ꯃꯆꯦ ꯑꯩꯈꯣꯏꯗ ꯂꯥꯛꯀꯦꯅ ꯑ ꯏꯝꯐꯥꯜꯗ ꯆꯦꯛꯑꯞ ꯇꯧꯒꯦꯅ
ꯑꯣ ꯑꯣ ꯑꯣ
ꯗꯤꯂꯤꯚꯔꯤ ꯇꯧꯅꯤꯡꯉꯥꯏ ꯃꯇꯝꯗꯗꯤ ꯃꯥ ꯅꯨꯄꯥꯁꯨ ꯊꯣꯛꯀꯦ ꯍꯥꯏꯌꯦ
ꯑꯣ ꯃꯥ ꯎꯝ ꯊꯥꯀꯌꯥ ꯁꯨꯔꯦ
ꯖꯨꯟ ꯑꯣꯒꯁ ꯁꯦꯞꯇꯦꯝꯕꯔ ꯑꯗꯨꯋꯥꯏꯗ ꯃꯥꯜꯂꯦ ꯃꯣꯏꯒꯤꯗꯣ
ꯑꯣ ꯑꯗꯨꯗꯤ ꯋꯥꯠꯂꯤꯅ
ꯊꯥ ꯑꯅꯤꯈꯛꯇꯒꯨꯝꯕ ꯉꯥꯏꯕ ꯃꯥꯜꯂꯦ ꯍꯣꯏ
ꯑ
ꯈꯔꯥꯗꯤ ꯋꯥꯠ ꯂꯤ
ꯎꯝ ꯍꯝ
ꯇꯞꯄꯦ ꯍꯦ ꯆꯥꯛ ꯆꯥ ꯃꯒꯦꯔ ꯈꯪꯗꯦ ꯍꯧꯖꯤꯛ
ꯎꯝ ꯑꯗꯨꯅꯦ ꯑꯩꯗꯣ ꯊꯤꯁꯨ ꯐꯥꯏꯗꯦ ꯊꯤ ꯐꯥꯏꯗꯕ ꯅꯨꯃꯤꯠ ꯑꯍꯨꯝ ꯁꯨꯔꯦ
ꯇꯜ ꯂꯤꯗ ꯅꯣꯏꯁꯨ ꯃꯅꯝꯅ ꯑꯩ ꯑꯁ
ꯑ ꯅꯝ
ꯀꯔꯤꯔꯥ ꯆꯥꯛꯇꯤ ꯑꯗꯨꯝ ꯆꯥꯏꯅ
ꯑꯗꯨꯅꯦ ꯌꯥꯝ ꯋꯥ ꯋꯥꯕꯗꯣ
ꯍ ꯔ ꯄꯨꯗꯦꯅ ꯎꯄꯥꯏ ꯂꯩꯇꯦ ꯅꯪꯒꯤ ꯍꯪꯒꯥꯝꯗꯣ ꯍꯥꯎꯕ꯭ꯔꯣ
ꯑꯗꯨꯝꯍꯥꯎꯗ ꯍꯣꯏ
ꯎꯝ
ꯆꯝꯐꯨꯠꯅꯤ ꯖꯥꯏ ꯍꯥꯏꯅꯤ
ꯑꯩꯈꯣꯏꯁꯨ ꯆꯥꯅꯤ ꯍꯧꯖꯤꯛ ꯊꯟꯗ ꯑꯦꯔꯣꯟꯃꯦꯠ ꯂꯩ ꯑꯗꯨꯒꯗꯤ ꯍꯪꯒꯥꯝꯗꯣ ꯆꯥꯔꯅꯤ ꯍꯧꯗꯤ ꯅꯄꯣ ꯀꯟꯕ ꯍꯧꯔꯦ
ꯂ ꯀꯋꯥ ꯀꯅꯤꯡꯒ ꯍꯧ꯭ꯔꯦ
ꯎꯝ ꯇꯝꯕ ꯍꯧꯔꯦꯀꯣꯏ
ꯎ
ꯎ
ꯍꯣꯢ ꯍꯣꯏ ꯆꯠꯊꯣꯛꯑꯣ ꯆꯠꯊꯣꯛꯑꯣ
ꯆꯥꯈ꯭ꯔꯅꯤ ꯍꯣꯏ ꯆꯥꯕ ꯂꯣꯏꯔꯒ ꯅꯉꯣꯟꯗ ꯑꯃꯨꯛ ꯍꯥꯏꯔꯛꯀꯦ ꯅꯣꯏ ꯆꯥꯗꯔꯣ
ꯑꯩꯍꯥꯟ ꯅꯨꯄꯥ ꯇꯨꯝꯗ꯭ꯔꯤꯌꯦ ꯑꯩ ꯍꯥꯟꯅ ꯆꯥꯁꯤꯔ ꯈꯟꯗꯦ ꯆꯥꯛ ꯂꯝꯕꯅꯦ ꯁꯤ ꯌꯥꯎꯔꯦ
ꯆꯥꯎꯅ ꯑꯦꯁ ꯏꯊꯟꯗ ꯆꯥꯛ ꯆꯥꯕꯁꯨ ꯑꯍꯥꯎ
ꯑꯗꯨꯅꯦ ꯑꯗꯨ ꯑꯗꯨ ꯑꯣꯏ
ꯆꯥꯛ ꯏꯟꯁꯥꯡ ꯍꯥꯎꯗ꯭ꯔꯁꯨ ꯃꯤ ꯈꯔ ꯌꯥꯝꯅꯗꯤ ꯆꯥꯕꯗꯣ ꯅꯨꯡꯉꯥꯏꯌꯦꯕ ꯈꯔ ꯎꯝ ꯍꯧꯒꯠꯇ꯭ꯔꯤꯌꯦꯍꯥꯏꯌꯦ ꯑꯗꯨꯒꯤꯅꯦ ꯍꯧꯒꯠꯇ꯭ꯔꯤꯌꯦ ꯍꯥꯏꯌꯦ ꯑꯗꯨꯒꯤ ꯕꯣꯜ ꯌꯦꯡꯕ ꯑꯣꯏꯔꯝꯅꯤ ꯅꯨꯄꯥꯈꯣꯏꯗꯤ
ꯎ ꯑꯅꯤ
ꯃ ꯁꯨꯗꯤꯡ ꯂꯣ ꯌꯦꯡꯉꯅꯦ ꯅꯨꯄꯥ ꯑꯩꯣꯏꯗꯣ ꯑꯩꯈꯣꯏꯗꯤ ꯃꯦꯠꯁ ꯈꯨꯗꯤꯡ ꯂ ꯌꯦꯡꯗꯦꯅ
ꯃꯣꯏ ꯇꯣ ꯐ꯭ꯔꯤ ꯂꯥꯏꯕꯦꯔꯤ ꯇꯣ
ꯑꯣ ꯆ ꯇꯥꯔꯦ ꯈꯔ ꯆ ꯀꯅꯤ ꯑꯁꯨ ꯅꯣꯏ ꯍꯥꯟꯅ ꯆꯥꯔꯣ ꯃꯀ ꯑꯣ ꯇꯁꯦꯀꯣ
ꯑꯣꯏ